ꯇꯥꯏꯌꯦ
ꯇꯥꯕ꯭ꯔꯣ
ꯍꯣꯏ ꯑꯩ ꯉꯥꯁꯦ ꯃꯍꯤ ꯂꯣꯏ ꯀꯪꯖꯤꯜꯂꯛꯑꯦ
ꯅꯪ ꯉꯥꯗꯣ ꯀꯩꯅꯣ ꯁꯦꯝꯃꯒ ꯊꯣꯡꯉꯤ ꯅꯠꯇ꯭ꯔꯣ
ꯃꯣꯏ ꯑꯁꯦꯝꯕ ꯂꯩꯕꯅꯤꯗ
ꯑꯧ ꯅꯣꯏ ꯅꯣꯏꯒꯤ ꯐꯥꯔꯝꯗꯩ ꯐꯥꯔꯤꯔꯁꯤꯅꯤ
ꯅꯠꯇꯦ
ꯅꯣꯏ ꯐꯥꯔꯝꯗꯣ ꯉꯥ ꯊꯥꯗ ꯅꯪ ꯉꯥ ꯊꯥꯗꯕ ꯅꯠꯇ꯭ꯔꯣ
ꯉꯥ ꯊꯥꯗꯔꯁꯨ ꯍꯥꯏꯗꯤ ꯑꯃꯨ ꯃꯨꯛꯇꯪ ꯁꯤꯠꯄꯗ ꯐꯥꯕꯤꯗꯨ ꯑꯣꯏ ꯇꯧꯋꯦꯕ
ꯑꯣ ꯑꯗꯨ ꯁꯤꯗꯗꯤ ꯅꯣꯏ ꯑꯗꯨ ꯅꯣꯏ ꯐꯥꯝ ꯁꯤꯜꯂꯀꯥꯟꯗ ꯉꯥ ꯑꯝ ꯊꯣꯡꯉ ꯆꯥꯔꯁꯤ
ꯆꯥ ꯁꯦ ꯐꯥꯔꯨ ꯂꯥꯛꯑꯣ ꯑꯈꯣꯏ ꯁꯤꯗ
ꯁꯤꯠꯂꯀꯥꯟꯗ ꯍꯥꯏꯕꯅꯤ ꯀꯩꯅꯣ ꯁꯤꯠꯄꯗ ꯑꯩꯅ ꯑꯃꯨꯛ ꯐꯥꯕ ꯂꯥꯛꯀꯗ꯭ꯔꯣ ꯍꯥꯏꯁꯦ
ꯑꯦ ꯁꯤꯠꯄꯗꯨꯗꯥꯏ ꯀꯨꯝꯃ ꯊꯥꯍꯟꯕꯅꯤꯗꯅ ꯊꯠꯂ ꯂꯂꯣꯏꯔꯦ ꯈꯣ ꯃꯔꯥꯛꯛꯇ ꯈꯣ ꯃ ꯊꯗ ꯊꯠꯂꯣ ꯂ
ꯍꯥꯏ ꯇꯜꯃꯦ
ꯅꯪ ꯇꯟꯕ ꯑꯃ ꯌꯥꯎꯋ ꯌꯥꯔꯣꯏ
ꯑꯩ ꯂꯧꯕꯨꯛꯄꯨꯗꯤ ꯑꯗꯨꯝ ꯀꯨꯝꯃꯦꯕꯀꯣ ꯂꯧꯕꯨꯛ ꯀꯨꯝꯃꯜꯂꯁꯨ ꯑꯍꯥꯟꯕ ꯀꯨꯝꯃꯝꯗꯥꯏꯁꯦ ꯀꯛꯐꯩ ꯂꯩꯔꯝꯒꯗ꯭ꯔꯥ ꯑꯃ ꯂꯩꯔꯝꯒꯗ꯭ꯔꯥ ꯑꯍꯥꯟꯕ ꯌꯥꯝ ꯀꯨꯝꯕ ꯇꯜꯂꯦꯕ ꯑꯗꯨꯗꯣ ꯀꯨꯝꯈ꯭ꯔꯒꯅ ꯑꯗꯨꯝ ꯀꯨꯝꯈ꯭ꯔꯦꯕ ꯑꯗꯣ ꯀꯥꯔꯛꯄꯗ ꯀꯛꯐꯩ ꯄꯥꯑꯝꯕꯁꯤꯗ ꯈꯔ ꯂꯥꯎꯔꯅꯦꯅ ꯏꯃꯥ ꯀꯥꯏꯅ
ꯈꯩ ꯂꯩꯇꯦ
ꯀꯐ ꯍꯩꯕꯨꯗꯤ ꯂꯩ ꯇꯨꯔꯦꯕ ꯑꯗꯣ ꯑꯩꯅ ꯍꯥꯏꯗꯤ ꯉꯥꯗꯣ ꯐꯥꯕꯗꯣ ꯉꯥ ꯐꯥꯕꯗꯣ ꯑꯁꯤꯕꯨ ꯑꯣꯏꯔꯗꯤ ꯌꯥꯏ ꯑꯍꯤꯡꯕꯗꯗꯤ ꯀꯤ ꯄꯨꯡꯐꯨꯟ ꯆꯨꯉꯥꯒ
ꯐꯥꯕꯣ ꯉꯥ ꯐꯥꯎꯔꯔꯥ ꯐꯥꯕꯣ ꯉꯥ ꯊꯣꯃꯣꯏ ꯀꯩꯝꯇ
ꯏꯗ
ꯅꯠꯇꯦꯃꯦ ꯈꯨꯅ ꯐꯥꯗꯣꯏꯅꯦ ꯍꯥꯏꯔꯒꯕꯨ ꯏꯁꯤꯡꯗ ꯀꯪꯅꯕ ꯁꯤꯠꯂꯗꯕꯅꯤ ꯀꯪꯁꯤꯗꯀꯥꯟꯗꯗꯤ ꯐꯥꯕ ꯌꯥꯏꯗꯅ
ꯑꯣ ꯑꯩ ꯂꯥꯛꯑꯁꯦ ꯑꯩ ꯂꯥꯛꯀꯦꯅꯦ ꯑꯩ ꯏꯟꯁꯤꯤꯠꯉꯩ ꯀꯩꯅꯣ ꯇꯧꯕꯗ ꯍꯥꯏꯔꯛꯑꯣ
ꯃꯊꯪ ꯁꯤꯠꯄ ꯀꯥꯟꯗꯨꯗ ꯐꯔꯣ ꯍꯣꯏ ꯊꯥ ꯂꯣꯏꯔꯝꯗꯥꯏꯗꯔ ꯍꯟꯗꯛ ꯁꯤꯠꯈꯤꯕ ꯀꯨꯏꯗ꯭ꯔꯤ ꯃꯃꯥꯡꯒꯤꯗ ꯑꯩ ꯀꯔꯝ ꯀꯥꯟꯗꯅꯗꯤ ꯈꯪꯗꯦ ꯍꯣꯏ ꯈꯔ ꯀꯨꯏꯗꯦ ꯀꯨꯏꯗꯦ ꯊꯥ ꯃꯉꯥꯃꯨꯛꯇꯤ ꯐꯥꯔꯝꯃꯗ꯭ꯔꯥ
ꯗꯣ ꯅꯪ ꯑꯃ ꯑꯩꯈꯣꯏꯅ ꯍꯥꯏꯅꯕꯗꯣ ꯑ ꯀꯣꯆꯤꯤꯡꯥꯎ ꯆꯥꯎ ꯑ ꯑꯗꯨꯅ ꯄꯥꯔꯗꯤ ꯌꯥ ꯑꯩꯀꯣ
ꯌꯥꯔꯣꯏꯌꯦꯦ
ꯑꯗꯨꯣ ꯅꯪ ꯀꯃꯥꯏꯅꯗ ꯑꯩꯗꯨꯗꯣ ꯌꯥꯝ ꯈꯟꯍꯟꯅꯤꯡꯉꯦ ꯑꯗꯨꯅ ꯈꯔꯗꯤ
ꯂꯥꯏꯛ ꯄꯁꯦ ꯂꯥꯏꯛ ꯄꯁ ꯏꯃ ꯑ ꯀꯦ
ꯄꯖꯦ ꯍꯥꯏ ꯅꯪ ꯅꯨꯡꯊꯤꯟ ꯆꯨꯞꯄ ꯀꯩꯗꯧ ꯂꯩꯒꯦ
ꯁꯨꯃ ꯂꯩ
ꯑꯣꯍꯣꯏ ꯑꯗꯨ ꯂꯩ ꯄꯁꯤꯅ ꯈꯪꯅ ꯈꯣꯠꯇꯕ ꯍꯪꯅꯔꯒ
ꯒꯨꯒꯜꯃꯤꯠꯇ ꯄꯥꯖ ꯍꯥꯏꯕ꯭ꯔꯣ
ꯄꯥꯁꯦ ꯅꯦꯠꯁꯨ ꯑꯦ ꯑ ꯑꯦꯝ ꯑ ꯐ꯭ꯔꯤꯅꯤ ꯅꯦꯠ ꯍꯥꯏꯔ ꯇꯤꯡꯗꯣ ꯂꯩꯇꯦ
ꯎꯝ ꯇꯥꯔ ꯍꯣꯠꯅꯔꯁꯦ
ꯅꯪꯁꯨ ꯂꯥꯛꯇꯅꯕ ꯑꯩ ꯊꯣꯛꯇꯅꯕ ꯀꯥꯗꯒꯤ ꯊꯣꯛꯇꯅꯕ ꯑꯩ ꯆꯠꯅꯤꯡꯉꯥꯏꯁꯨ ꯑꯝ ꯂꯩꯇꯦ ꯍꯧꯖꯤꯛ ꯆꯠꯅꯤꯡꯗꯔꯦ ꯋꯥ ꯌꯥꯔꯦ ꯀꯠꯂꯦ ꯀꯩꯅꯣ ꯍꯟꯗꯛꯇꯤ ꯆꯠꯂꯤꯕ ꯃꯌꯥꯝꯁ ꯆꯠꯂꯦ ꯀꯩꯅꯣ
ꯆꯠꯇ ꯋꯥꯠꯂꯤꯍꯦ ꯑꯈꯣꯏꯕꯥꯅꯤ
ꯍꯣꯏꯅꯦ ꯑꯗꯨ ꯅꯣꯡ ꯐꯥꯗꯣꯛ ꯆꯠꯄꯅꯤꯅ ꯑꯩꯅ ꯍꯥꯏꯗꯤ ꯒꯤ ꯄꯒꯤ ꯊꯕꯛꯇꯤ ꯂꯩꯇ꯭ꯔꯦꯕ ꯑꯗꯣ ꯃꯣꯏꯒꯤ ꯑꯃ ꯆꯤꯡ ꯀꯥꯕꯗꯨꯗꯤ ꯌꯥꯎꯔꯨꯔꯁꯤꯀꯣ
ꯌꯥꯔꯁꯦ ꯑꯗꯣ ꯑꯩꯈꯣꯏꯅ ꯍꯥꯏꯅꯕ ꯅꯨꯃꯤꯠꯇꯨꯗ ꯇꯥꯔ ꯄꯣ ꯃꯣꯢꯗꯨ ꯑꯗꯨꯗꯨ
ꯕ ꯃꯥꯜꯂꯦ ꯈꯪꯗꯦ
ꯃꯣꯏ ꯂꯩꯕꯥꯛ ꯄꯣꯛꯄ ꯍꯥꯏꯅꯩ ꯍꯥꯏꯕꯥ ꯀꯩꯅꯣꯝ ꯍꯥꯏꯌꯦ
ꯑꯗꯨꯃꯥꯏꯅ ꯑꯩꯉꯣꯟꯗꯁꯨ ꯍꯥꯏꯌꯦ ꯅꯍꯥꯟ ꯅꯍꯥꯟ ꯀꯩꯅꯣꯅ ꯌꯉꯣꯟꯗ ꯔꯤꯜꯁ ꯊꯥꯔ ꯈꯨꯗ ꯍꯥꯏꯐꯦꯠ ꯋꯥꯔꯤ ꯁꯥꯟꯅꯕꯗꯨꯗ ꯑꯗꯨꯃꯥꯏꯅ ꯍꯥꯏꯌꯦ
ꯅꯣꯢꯗꯤ ꯑꯗꯨꯗ ꯅꯃꯥ ꯄꯜꯂ ꯇꯣ
ꯇꯣꯛꯁꯤ ꯀꯩꯅꯣꯁꯨ ꯌꯥꯎꯔꯣꯏ ꯍꯥꯏꯉꯣ
ꯀꯅꯥ
ꯀꯩꯅꯣꯗꯣ ꯑ ꯑꯩꯒ ꯑꯩꯒ ꯃ
ꯃꯥꯅ ꯀꯩ ꯂꯩꯕ
ꯃꯥ ꯌꯥꯎꯔꯣꯢ ꯌꯥꯎꯅꯤꯡꯗꯦ ꯍꯥꯏ
ꯀꯔꯤ ꯂꯩ ꯍꯥꯏꯒꯦ ꯃꯥꯅ
ꯃꯥ ꯌꯥꯎꯅꯤꯡꯗꯦ ꯍꯥꯏꯌꯦꯕ ꯑꯗꯨꯝ ꯌꯥꯎꯔꯒꯁꯨ ꯂꯩꯔꯦ ꯑꯗꯨꯅ ꯌꯥꯎꯅꯤꯡꯗ꯭ꯔꯦ ꯃꯥ ꯌꯥꯎꯔꯦ ꯍꯥꯏꯌꯦꯕ
ꯅꯪ ꯌꯥꯎꯔꯣꯏ ꯍꯥꯟꯅ ꯍꯥꯏꯨꯔꯕ꯭ꯔꯥ
ꯑꯩ ꯍꯥꯏꯗꯦ ꯃꯥ ꯍꯥꯟꯅ ꯃꯥꯗꯤ ꯃꯥ ꯍꯥꯟꯅ ꯑꯩꯗꯤ ꯌꯥꯎꯋꯦ ꯋꯥ ꯑꯩꯗꯤ ꯌꯥꯎꯋꯦ ꯋꯥ ꯋꯥ ꯉꯥꯡꯉꯦꯕꯀꯣ ꯑꯗꯨꯗ ꯑꯩꯅ ꯌꯥꯎꯁꯦ ꯈꯣꯠꯆꯦꯅ ꯍꯪꯉꯨꯕꯅꯦꯕ ꯑꯗꯨꯗꯣꯏ ꯃꯥ ꯌꯥꯎꯔꯔꯣꯏ ꯍꯥꯏ
ꯌꯥꯔꯦ ꯆꯠ ꯆꯠꯂꯦ ꯆꯠꯂꯒ ꯑꯣꯏꯅ ꯐꯖꯅ ꯆꯠꯁꯨ ꯆꯠꯇꯦ ꯅꯍꯥꯟ ꯆꯠꯂꯤꯗꯨꯁꯨ ꯑꯩ ꯌꯥꯝ ꯄꯥꯝꯗꯦ
ꯃꯆꯤ ꯃꯆꯤ ꯃꯆꯤ
ꯃꯆꯤ ꯃꯆꯤ ꯒ꯭ꯔꯨꯞ ꯒ꯭ꯔꯨꯞ ꯁꯪꯒꯨ ꯁꯪꯒꯨ ꯍꯥꯏꯗꯤ ꯆꯠꯃꯤꯟꯅꯔꯤꯗ ꯄꯨꯟꯅ ꯆꯠꯇꯦ ꯍꯥꯏꯕ
ꯑ ꯍ ꯍꯥꯟꯅ ꯍꯥꯟꯅ ꯃꯅꯨꯡꯗ ꯑꯃ ꯌꯨꯝ ꯑꯃ ꯋꯥꯏꯔꯒ ꯀꯣꯛ ꯇꯧꯔꯝꯃꯒꯦ ꯐꯔꯣꯏꯒ
ꯑꯗꯨꯅꯦ ꯑꯩꯗꯤ ꯄꯩꯁꯥꯗꯣ ꯆꯞ ꯃꯥꯟꯅꯩ ꯍꯥꯏꯕ
ꯎꯝ
ꯍꯇꯥ
ꯑ ꯑꯗ ꯍꯦꯟꯅ ꯇꯤꯡꯅꯅꯒ ꯌꯥꯝ ꯍꯦꯟꯅ ꯇꯤꯡꯗꯣꯔꯤꯗꯤ ꯅꯠꯇ꯭ꯔꯥ ꯃꯤ ꯑꯃꯗ ꯆꯥꯝꯃꯉꯥꯗꯩꯗꯤ ꯇꯥꯔꯔꯣꯏ ꯑꯗꯨ ꯑꯣꯏꯇꯥꯔꯁꯨ ꯉꯍꯖ ꯑꯗꯨꯗꯤ ꯑꯗꯨꯝ ꯆꯞ ꯃꯥꯟꯅꯩ ꯍꯥꯏꯕ ꯑꯍꯥ
ꯅꯨꯡꯉꯥꯏꯅꯤ ꯑꯗꯨꯅꯧꯕꯦꯅ ꯃꯌꯥꯝꯗꯣ ꯑꯗꯨꯗ ꯈꯤꯇꯪ ꯈꯣꯠꯇꯅ ꯇꯧꯔ ꯆ
ꯎꯝ
ꯊꯪꯗꯗ ꯇ
ꯑꯩꯈꯣꯏꯒꯤ ꯆꯥꯅꯕꯗꯣ ꯑꯗꯨꯗꯨꯅ ꯆꯥꯕ ꯂꯣꯏꯔꯀꯥꯟꯗ ꯁꯥꯟꯅꯔꯨꯁꯦ ꯍꯥꯏ ꯅꯠꯇ꯭ꯔꯣ
ꯑꯗꯣ ꯁꯥꯟꯅꯔꯨꯁꯦ ꯑꯗꯣ ꯏꯁꯤꯡꯗꯨꯁꯨ ꯀꯨꯝꯃꯨꯁꯦ ꯑꯩꯁ ꯏꯁꯤꯡꯗꯣ ꯀꯨꯝꯃꯤꯅꯦ ꯑꯗꯨꯏ ꯏꯕꯥꯅꯤ ꯀꯨꯝꯁꯦ ꯍ ꯇꯜꯂꯁꯨ ꯍ ꯇꯠꯂꯁꯨ ꯏꯕꯥꯅꯤ ꯀꯨꯝꯁꯤ ꯄꯩꯁꯥꯩ ꯊꯦꯕꯉꯥ ꯂꯣꯏꯁꯦ
ꯍꯣꯏꯔꯦ
ꯑꯗꯨꯗꯤ ꯍꯥꯄꯦꯟ ꯑꯃꯃꯝ ꯐꯥꯎ ꯇꯥꯕꯅꯤꯅꯦ
ꯎꯝ ꯃꯣꯏ ꯄꯤꯕꯗꯤ ꯍꯥꯏꯕꯅꯦ ꯑꯣ ꯄꯤꯕꯗꯤ ꯁꯦꯠꯅꯤꯡꯗꯦ
ꯑꯩꯨ ꯁꯅꯤꯡꯗꯤ
ꯄꯨꯕꯅ
ꯑꯁ ꯍꯗꯒꯤꯕꯦꯛ ꯇꯒꯤ ꯏꯕꯥꯏꯅꯤꯒꯤꯇꯛ ꯄꯨꯔ ꯂꯣꯏꯔꯦ ꯅꯪꯁꯨ ꯍꯔꯣ ꯅꯪꯂꯦ ꯑꯩꯉꯣꯟꯗ ꯄꯣꯔꯥꯁꯨ ꯑꯩꯅ ꯄꯣꯔꯥꯁꯨ ꯀꯦꯝꯃꯨꯗꯤ ꯀꯥꯏꯗꯦ
ꯎꯔ ꯂꯣꯏ ꯊꯔ ꯑꯗꯨꯗꯤ ꯑꯃ ꯑꯃꯗꯨꯁꯨ ꯍꯣꯁꯇꯦꯜ ꯂꯩꯔꯅꯤꯅ ꯃꯇꯝ ꯌꯊꯈ꯭ꯔꯕꯅꯤꯅ
ꯑꯅꯥꯃ
ꯃꯁꯤ ꯂꯥꯛꯀꯅꯤ ꯍꯌꯦꯡ ꯂꯥꯛꯀꯅꯤ ꯍꯥꯏꯅꯕꯒꯤ ꯑꯪ ꯒꯥꯔꯤ ꯋꯥꯏꯕ ꯍꯥꯏꯅꯈꯤꯕꯗꯨꯣ
ꯑꯣ ꯑꯣ ꯑꯗꯨꯗꯤ ꯎꯝ ꯃꯥꯁꯨ ꯃꯥ ꯂꯥꯛꯑꯅꯤ ꯍꯥꯏꯔꯤꯅꯤꯗ ꯃꯥ ꯂꯨꯍꯣꯡꯕ ꯂꯣꯏꯕ ꯑꯗꯨꯝ ꯂꯥꯛꯑꯅꯤ ꯍꯥꯏꯔꯤꯅꯤ
ꯎꯝ ꯎ ꯌꯥꯅꯦꯕꯗꯨꯅ
ꯌꯥꯅꯤ ꯑꯩꯅ ꯑꯩꯅꯁꯨ ꯑꯩꯅ ꯑꯩꯅ ꯕꯥꯥꯞꯗꯣ ꯍꯌꯦꯡ ꯑꯗꯨꯝ ꯄꯨ ꯂꯩꯔꯨꯕ
ꯑꯩꯁꯨ ꯍꯌꯦꯡꯅꯦꯅ ꯈꯜꯂꯤꯅꯦ ꯅꯪ ꯅꯪ ꯍꯣꯔꯦꯟ ꯅꯨꯡ ꯗꯤ ꯃꯔꯣꯏ ꯃꯔꯥꯡ ꯂꯩꯔꯨꯒꯦ ꯈꯣꯠꯂꯨꯒꯦꯒ ꯍꯥꯏꯕꯗꯨꯗ ꯑꯩꯗꯤ ꯃꯦꯁꯦꯁꯇ ꯑꯇꯩꯗꯤ ꯄꯥꯗꯦꯕ ꯈꯪꯕ꯭ꯔꯥ
ꯑꯩ ꯋꯥꯔꯤꯁꯤꯗ ꯍꯥꯏꯗꯤ ꯅꯨꯃꯤꯠꯇꯣ ꯃꯊꯪ ꯃꯊꯪ ꯁꯪꯍꯟꯗꯕꯗ ꯑꯗꯨ ꯅꯨꯃꯤꯠꯇꯨ ꯁꯪꯉꯦ ꯍꯥꯏꯅꯈꯤꯗꯅ ꯕꯥ ꯌ ꯗ ꯍꯥꯏꯗꯣ ꯌꯥꯔꯦ ꯑꯃꯗꯨꯅ ꯈꯔ ꯀꯣꯡꯅ ꯇꯧꯔꯁꯦ ꯑꯩꯃ
ꯈꯔꯦ ꯈꯔꯦ ꯂꯃ ꯇꯧꯕ ꯑꯗꯨ
ꯑꯩ ꯑꯩ ꯑꯦꯛꯖꯥꯝ ꯊꯥꯕꯗ ꯗꯣ
ꯅꯣꯏꯁ ꯌꯥꯝ ꯅꯣꯡꯉꯥꯜꯂꯒ ꯅꯠꯇ꯭ꯔꯣ
ꯑꯩ ꯑꯗꯨ ꯑꯣꯏꯖꯝꯃꯤꯉꯁꯦ ꯑꯩ ꯆꯠꯃꯤꯟꯅꯉꯥꯏ ꯃꯤ ꯂꯩꯇ꯭ꯔꯗꯤ ꯌꯨꯝꯗ ꯍꯟꯈꯤꯗꯣꯏꯅꯦꯕ ꯌꯨꯝꯗ ꯃꯤ ꯀꯧꯗꯣꯏꯅꯦꯕ
ꯀꯩ ꯍꯥꯏꯅꯔꯒꯦ ꯑꯃꯗꯣ
ꯑꯃꯗꯣ ꯍꯥꯏꯅꯗ꯭ꯔꯤ ꯃꯥꯕꯨꯗꯤ ꯄꯨꯟ ꯇꯥꯔ ꯆꯠꯃꯤꯟꯅꯁꯤꯁꯦ ꯍꯥꯏꯕꯅꯤ ꯑꯗꯣ ꯈꯪꯗꯦꯕ ꯑꯝꯇ ꯃꯣꯏ ꯑꯃꯨꯛ ꯉꯥꯏꯌ ꯈꯣꯠꯄꯣ ꯑꯃꯨ ꯄꯨꯅꯒꯦ ꯀꯥꯏ ꯍꯥꯏꯅꯔꯒ ꯑꯩ ꯀꯥꯏꯒꯦ ꯍꯥꯏꯕ
ꯃꯐꯝꯗꯨꯣ ꯀꯩꯅꯣ ꯇꯧꯗ꯭ꯦꯔꯤꯕꯕ
ꯊꯣꯛꯑꯦ ꯑꯗꯨꯕ ꯇꯥꯏ
ꯄꯨꯟꯅꯗꯤ ꯇꯥꯔꯕ
ꯐꯨꯟꯗꯤ ꯇꯥꯔꯦꯕ ꯑꯗꯣ ꯇꯥꯕꯗ ꯃꯣꯏꯒꯤꯗꯣ ꯀꯩꯀꯩ ꯉꯥꯏꯅꯕ ꯍꯣꯠꯅꯕ ꯎꯒꯦꯒ ꯍꯥꯏꯔꯔꯗꯤ ꯏ ꯌꯥꯝ ꯐꯨ ꯂꯩꯩꯗꯅ ꯑ ꯑ ꯑꯗꯨꯣ ꯌꯥꯔꯛꯑꯣꯏ ꯄꯨꯡ ꯃ ꯃꯤꯗꯥꯡꯅꯤꯅ ꯌꯥꯔꯥꯏ
ꯌꯥꯔꯛꯑꯣꯌꯦ ꯃꯇꯝꯗꯣ
ꯑꯉꯥꯡ ꯃꯇꯝꯗꯤ ꯌꯥꯔꯑꯣꯏꯗꯣꯏꯅꯦ ꯍꯥꯏ ꯉꯉꯥꯡ
ꯍꯥꯏꯅꯔꯣ ꯃꯥꯒ ꯍꯥꯟꯅ
ꯑꯩꯗꯤ ꯃꯥꯗꯤ ꯁꯤꯗꯩ ꯍꯥꯏꯒꯠꯂꯛꯇꯣꯏꯅꯤ ꯅꯪ ꯌꯥꯎꯕꯗꯣ ꯌꯥꯏꯒꯦ
ꯑ
ꯀꯚꯗ
ꯌꯥꯏꯦ ꯃꯣꯔꯣꯛꯁꯦ ꯒ꯭ꯔꯥꯏꯟꯗꯔꯗꯁꯨ ꯇ ꯍꯥꯎꯗ꯭ꯔꯔꯤ
ꯑꯗꯣ ꯅꯪ ꯑꯩꯅ ꯑꯃ ꯍꯥꯏꯕꯗꯣ ꯌꯦꯡꯕꯗꯣ ꯌꯦꯡꯉ ꯈꯪꯉꯕ ꯍꯪꯉꯤꯀꯣ ꯑꯣ ꯅ ꯑꯩꯉꯣꯟꯗ ꯍꯥꯏꯔꯛꯈ꯭ꯔꯦꯀꯣ ꯌꯥꯒꯦ
ꯈꯪꯖꯔꯦ ꯏꯆꯦꯃ
ꯈꯪꯉꯗꯤ ꯐꯕ꯭ꯔꯦ ꯑꯗꯨꯗꯤ
ꯏꯅꯥꯎ ꯏꯕꯦꯝꯃ ꯇꯧꯔꯀꯥꯟꯗ ꯃꯧ ꯐꯠꯇꯕꯤꯈꯤꯗꯥꯏꯗ ꯑꯣꯏꯣꯏꯖꯥꯟꯅꯔꯔꯁꯦ
ꯣꯏ ꯑꯩꯈꯣꯏꯅ ꯂꯩꯁꯥꯕꯤꯉꯉꯩ ꯅꯨꯄꯥ ꯀꯌꯥꯅꯣ ꯍꯥꯏꯔꯛꯏꯁꯦ ꯈꯪꯕ꯭ꯔꯥ ꯍꯥꯏꯗꯣ ꯑꯗꯨꯁꯨ ꯂꯨꯄꯥ ꯇ꯭ꯋꯦꯟꯇꯤ ꯐꯥꯏꯕ ꯍꯥꯏꯗꯣ ꯑꯗꯨꯁꯨ ꯑꯣꯐꯤꯁꯔ ꯑꯗꯨꯗꯁꯨ ꯑꯣꯐꯤꯁꯦ ꯉꯇ ꯑꯩꯈꯣꯏ ꯆ ꯇꯗꯤ ꯐꯅꯤꯗ ꯑꯗꯨ ꯇꯥ
ꯍꯥꯏꯔꯗꯤ ꯐꯔꯗ
ꯑꯩꯅ ꯍꯧꯖꯤꯛ ꯀꯣꯔꯣꯛ ꯀꯔꯥ ꯀꯣꯔꯣꯛ ꯀꯔꯥ ꯈꯟ ꯑꯃ ꯌꯦꯡꯉꯨꯛ ꯇꯥꯕ꯭ꯔ ꯌꯦꯡꯨꯛꯀꯣ
ꯅꯃꯣ ꯅꯃꯣ
ꯐꯒꯤ ꯇꯃꯤꯅ ꯃꯣꯏ
ꯅꯃꯣ
ꯅꯃꯣꯏ
ꯇꯥꯕ ꯌꯦꯒꯦꯅꯃꯨ ꯍꯥꯏꯕ
ꯃ ꯍ
ꯅꯔ ꯍꯥꯥꯎ ꯐ꯭ꯔꯦ ꯎꯝ ꯑꯃꯅꯥꯃ
ꯋꯥ ꯃꯃꯦ
ꯑ ꯇꯥꯏꯌꯦꯦ
ꯖꯤ ꯈꯠ ꯊꯥꯛ ꯑꯦꯇꯥ ꯑꯣ
ꯁꯖ ꯂꯔ ꯆꯥꯔꯖ ꯂꯥꯛꯑꯣꯣꯏ ꯑꯗꯨꯗꯣꯏꯖꯥꯅꯤꯗ
ꯍꯥꯛꯧꯅꯤꯍꯦꯛ
ꯑꯩꯣꯏ ꯁꯥꯟꯅ ꯁꯥꯟꯅ ꯊꯣꯡꯕꯅꯤꯅ
ꯉꯅꯤ ꯍꯥꯎꯗꯣꯏ ꯉꯅꯤ
ꯑꯣꯏ ꯑꯦ ꯉꯥ ꯊꯣꯡꯕ
ꯆ
ꯑꯩꯁꯦ ꯂꯥꯁꯇ ꯁꯣꯛ ꯇꯧꯔꯒ ꯍꯥꯞꯄꯤꯗ ꯍꯥꯞꯀꯦ ꯇꯧꯕꯅꯦ ꯑꯗꯣ ꯇꯟꯁꯤꯜꯂꯛꯑꯦ ꯑꯩꯁꯦ
ꯍꯥꯥ ꯄꯨꯔꯨꯔꯥꯅꯣ
ꯇꯥꯟꯁꯤꯜꯂꯛꯑꯦꯕ ꯇꯨꯡ ꯑꯅꯤꯗꯨꯅ ꯊꯥꯎ ꯌꯥꯝ ꯍꯦꯟꯅ ꯆꯥꯔꯛꯒ ꯐꯕ ꯅꯠꯇꯦ ꯂꯩꯗ ꯉꯥꯏꯍꯥꯛ ꯍꯥꯎꯔꯝꯕꯩ ꯋꯥꯅꯤ
ꯍ ꯑꯗꯨꯗꯤ ꯊꯥꯎ ꯃꯅꯦ ꯎꯝ
ꯎꯝ